ꯍꯜꯂꯣ
ꯇꯨꯝꯅꯔꯕꯣ
ꯇꯨꯝꯗꯔꯤꯌꯦ
ꯊꯦꯡꯗ꯭ꯔꯤꯕꯣ ꯏꯌꯥꯝꯕ
ꯑꯩꯀꯣꯀ ꯍꯜꯂꯣ
ꯇꯥꯏ ꯇꯥꯏ ꯏꯌꯥꯝꯕ
ꯆꯥꯛ ꯏꯁꯤꯡ ꯆꯔꯥꯕꯔꯥ ꯀꯃꯥꯏ ꯀꯃꯥꯏꯅ ꯇꯧꯔꯕ
ꯆꯥꯛꯁꯤꯡ ꯆꯥ ꯇꯣꯛꯑꯦ ꯇꯨꯝꯅ ꯏꯌꯥꯝꯕꯣꯏ ꯅꯤꯡꯁꯤꯡꯗꯅ ꯐꯣꯟ ꯇꯧꯔꯛꯏꯤꯅꯤꯅꯦ
ꯎꯝ ꯃꯅꯤꯅꯦ ꯒꯦꯝ ꯅꯨꯡꯒꯥ ꯁꯥꯟꯅꯗ꯭ꯔꯕꯣ
ꯁꯥꯟꯅꯩ ꯁꯥꯟꯅ ꯂꯣꯏꯕꯒꯅꯤꯗ ꯇꯨꯝꯅꯔꯝꯗꯥꯏꯒꯤ
ꯀꯩꯒꯦꯝ ꯁꯥꯟꯅꯏꯕ
ꯂꯥꯟ ꯆꯪꯕꯅꯤꯗꯅ ꯍꯦꯛꯇ
ꯀꯩ ꯂꯥꯟ
ꯀꯥꯞꯊꯠꯅꯕꯅꯤ ꯍꯦꯛꯇ ꯄꯞꯖꯤ ꯌꯦꯛꯇ
ꯄꯞꯖꯤ ꯄꯞꯖꯤ ꯀꯃꯥꯏꯅ ꯇꯧꯒꯦ
ꯄꯕꯖꯤꯁꯦ ꯀꯃꯥꯏꯅ ꯇꯧꯋ ꯍꯟꯖꯤꯜꯂꯛꯏꯁꯤꯕꯨ ꯏꯌꯥꯝꯕꯁꯤꯕꯨ
ꯑꯦ ꯑꯈꯪꯕ ꯑꯦꯛꯁꯄ꯭ꯂꯦꯟ ꯇꯧꯕ ꯀꯩꯅꯣ
ꯍꯧꯖꯤꯛ ꯋꯥꯏ ꯇꯣꯁꯤꯗꯤ ꯑꯌꯥꯝꯕ ꯑꯌꯥꯝꯕꯒꯤ ꯂꯥꯏꯔꯤꯛꯇꯨꯕꯨ ꯀꯃꯥꯏ ꯀꯥꯏꯅ ꯇꯧꯔꯤꯒꯦ
ꯂꯩꯔꯤꯛ ꯔꯣ ꯂꯥꯏꯔꯤꯛ
ꯎꯝ
ꯂꯩꯥꯏꯔ ꯑꯃ ꯂꯩꯥꯏꯔꯦ ꯊꯣꯄꯀꯩꯅꯣ
ꯆꯥꯜ ꯑꯦꯛꯖꯥꯝꯗꯣ ꯗꯦꯠ ꯀꯌꯥꯗꯅꯣ
ꯀꯨꯟꯇꯔꯦꯠ ꯀꯨꯟꯇꯔꯨꯛꯇ ꯍꯧꯗꯣꯏꯅꯦ
ꯇꯥꯡ ꯀꯌꯥꯗꯩ
ꯀꯨꯟꯇꯔꯨꯛꯟꯗꯛ ꯍꯟꯗꯛꯀꯤ
ꯑꯦꯄ꯭ꯔꯤꯜꯒꯤ ꯀꯨꯟꯇꯔꯨꯛ ꯀꯩꯅꯣ ꯀ ꯀꯔꯝꯍꯥꯏ ꯆꯥꯅꯣ
ꯑꯖꯤꯗꯅꯤꯅ
ꯖꯤꯇꯤ ꯑꯁꯥ ꯆ ꯖꯤꯗꯤꯗ ꯆꯠꯂꯤꯁꯦ ꯀꯣꯟꯁꯇꯦꯕꯜ ꯊꯥꯛꯀꯤꯅꯤꯀꯣ
ꯀꯁꯇꯕꯣ
ꯎꯝ
ꯖꯦꯇꯤ ꯀꯅꯁꯇꯦꯕ ꯑꯗꯨ ꯈꯔ ꯈꯔ ꯋꯥꯡꯈꯠꯄ ꯍꯥꯏꯔꯒ ꯑꯗꯨꯗꯒꯤ ꯑꯆꯧꯕ ꯄꯣꯠ ꯍꯥꯏꯔꯒꯅ ꯀꯩꯅꯣ ꯖꯤꯗꯤ ꯁꯤ ꯄꯤꯌꯨ
ꯖꯤꯇꯤꯁꯤꯄꯤꯌꯣꯁꯤ
ꯁꯤ ꯄꯤꯌꯨꯅ ꯑꯦꯁ ꯍꯣꯏ
ꯎꯝ ꯑꯗꯩ ꯑꯦꯛꯖꯥꯝ ꯂꯥꯏꯔꯤꯛꯇꯤ ꯀꯃꯥꯏ ꯀꯃꯥꯏ ꯇꯧꯔꯦ ꯏꯌꯥꯝꯕ
ꯑꯗꯨꯝ ꯌꯦꯡꯉꯦ ꯍꯥꯏꯇꯥꯔꯦ
ꯑꯁꯤ ꯂꯥꯏꯛ ꯄꯥꯏꯔ ꯇꯨꯝꯃꯤꯔꯣ ꯑꯌꯥꯝꯕ
ꯇꯨꯃꯥꯒꯦ ꯇꯧꯔꯤꯗ
ꯉꯜꯂꯤ ꯀꯩꯅꯣ ꯂꯥꯔꯤꯛ ꯉꯍꯥꯛ ꯄꯈꯣꯗꯅ
ꯎꯝ ꯌꯥꯍꯧ ꯉꯝꯗꯤ ꯅꯤꯡꯊꯤꯅꯗꯤ ꯊꯕꯛ ꯁꯊꯨꯅ ꯄꯜꯂꯤꯅ ꯊꯦꯡ ꯊꯦꯡꯒꯜꯂꯤ
ꯊꯗꯛꯁꯤꯅ ꯄꯨꯡ ꯀꯌꯥ ꯀꯌꯥ ꯆꯠꯂꯤ ꯃꯌꯥꯝꯕ
ꯊꯕꯛꯁꯦ ꯄꯨꯡ ꯅꯤꯄꯥꯜ ꯃꯈꯥꯏꯗꯩ ꯆꯇꯂꯒ ꯄꯨꯡ ꯃꯉꯥ ꯇꯥꯔꯨꯛ ꯇ ꯍꯥꯜꯂꯛꯇꯣꯏꯅꯦ
ꯑꯗꯨꯗꯤ ꯄꯨꯡꯁꯦ ꯍꯧꯖꯤꯛ ꯇꯔꯥꯃꯊꯣꯏ ꯇꯥꯔ ꯇꯨꯃꯂꯒ ꯨꯄꯨꯡ ꯀꯌꯥꯗꯥꯏ ꯍꯧꯒꯠꯇꯣꯏꯕ
ꯇꯔꯨꯛ ꯃꯈꯥꯏ ꯍꯧꯒꯠꯇꯣꯏꯅꯦ
ꯎꯝ ꯑꯗꯒꯤ ꯑꯃꯨꯛ ꯂꯥꯏꯛ ꯑꯃꯨꯛ ꯌꯦꯡꯗꯣꯏꯅꯦ ꯑꯗꯨꯗꯤ
ꯎꯝ ꯀꯅꯥꯅꯣꯝ ꯅꯣꯛ ꯏ ꯖꯦ
ꯍꯥꯥ
ꯀꯩꯅꯣ ꯃꯤ ꯂꯩꯕ꯭ꯔ ꯌꯥꯝꯌꯥꯝꯕ
ꯃꯈꯥꯏ ꯍ ꯐꯅꯤ ꯍꯪꯦ ꯅꯣꯛꯄ ꯃꯤ ꯌꯥꯎꯔꯦꯅꯦꯍꯦ
ꯑꯣ
ꯎꯝ
ꯏꯌꯥꯝꯕ ꯏꯆꯦꯔꯣ ꯀꯅꯥꯅꯣ ꯏꯆꯟꯂꯣ
ꯎ ꯃꯆꯟꯗ ꯕꯣꯝꯖꯥꯎ ꯑꯝ ꯂꯩ
ꯏꯌꯥꯝꯕ ꯏꯌꯥꯝꯕ ꯏꯆꯟꯅꯨꯄꯤ ꯑꯣꯏꯗꯣꯏꯔꯣ
ꯎꯝ ꯀꯩꯅꯣ ꯏꯅꯥꯎ ꯄꯅꯤꯅꯤ
ꯑꯣ ꯌꯥꯝꯕꯩ ꯏꯆꯟꯅꯨꯄꯤꯁꯨ ꯂꯩꯗꯥꯏꯅꯦ
ꯏꯆꯟ ꯅꯨꯄꯤ ꯂꯩꯇꯦ
ꯑꯣ ꯏꯅꯥꯎꯄꯥ ꯑꯣ ꯑꯣ ꯏꯅꯥꯎꯄꯥ ꯑꯁ ꯑꯆꯥ ꯃꯥ ꯈꯔ ꯇꯦꯜꯂꯒ ꯇꯦꯟꯅꯣꯏ ꯅꯣꯏꯕꯗꯣ ꯃꯥꯅ ꯀꯃꯥꯏ ꯀꯃꯥꯏ ꯇꯧꯔꯤꯒꯦ ꯍꯧꯖꯤꯛꯁꯤꯕꯨ
ꯃꯥꯁꯦ ꯍꯨꯖꯤꯛ ꯀꯣꯆꯤꯡ ꯆꯠꯇꯅ ꯈꯣꯠꯇꯅ ꯈꯔ ꯇꯧꯔꯤꯌꯦ
ꯑꯗꯨ ꯇꯥꯕꯗꯤ ꯒꯦꯝ ꯅꯨꯡꯁꯤꯁꯨ ꯐꯅ ꯍꯦꯛꯇ ꯅꯩꯈꯥꯏꯕꯤ ꯑꯗꯨꯕꯨ ꯆꯥꯕ ꯇꯨꯝꯕ ꯇꯧ ꯂꯩꯔꯕꯃꯦ ꯑꯗꯨꯕꯨ
ꯑꯍ ꯀꯔꯤ
ꯑꯗꯨꯝ ꯑꯗꯨꯝ ꯏꯌꯥꯝꯕꯩ ꯏꯅꯥꯎꯄꯥꯗꯨꯕꯨ ꯆꯥꯕꯒ ꯇꯨꯝꯕꯒ ꯇꯧ ꯂꯩꯔꯕꯕ
ꯎꯝ ꯆꯥ ꯈꯔ ꯆꯥꯏ ꯈ ꯗꯥꯏꯇꯤꯡ ꯇꯧ
ꯃꯁꯥ ꯇꯥꯗ꯭ꯔꯣ ꯃꯁꯥ ꯇꯥꯅꯕ ꯈꯔ ꯀꯟꯅ ꯍꯥꯏꯌꯨꯅꯦ ꯏꯌꯥꯝꯕ
ꯑ ꯀꯔ ꯅꯍꯥꯟ ꯅꯉꯣꯟ ꯗꯥꯟ ꯊꯧ ꯀꯨꯟꯇꯔꯨꯛ ꯀꯩꯗꯧꯕ
ꯌꯥꯝꯗꯦꯗ ꯇꯥꯡ ꯀꯨꯟꯇꯔꯨꯛꯇꯩꯅ ꯍꯥꯞ ꯅꯨꯃꯤꯠ ꯅꯤꯄꯥꯥꯟꯅꯤ ꯈꯛꯇꯉꯥꯏꯔꯤꯁꯤꯅꯤꯗ
ꯎꯝ ꯑꯩ ꯐꯔꯁꯋꯤꯛ ꯅꯠꯇꯔ ꯀꯩꯅꯣ ꯋꯤꯛ ꯃꯔꯤ ꯊꯣꯛꯑꯦꯕꯀꯣ
ꯎꯝ
ꯁꯂ꯭ꯣꯠ ꯈꯟ ꯈꯪꯗꯒꯅꯤ ꯑꯩꯅ ꯅꯣꯡ ꯅꯤꯅꯤꯗꯪ ꯈꯟꯕ
ꯑꯣ ꯇꯥꯡ ꯀꯨꯟꯇꯔꯨꯛ ꯍꯥꯏꯖꯦ ꯅꯣꯡꯃꯥꯏꯖꯤꯡ ꯅꯨꯃꯤꯠꯅꯤꯅꯦꯀꯣ
ꯀꯨꯟꯇꯔꯨꯛꯇꯩꯅ ꯀꯨꯟꯇꯔꯨꯛꯇꯩꯅ ꯍꯞꯇꯥ ꯑꯃ ꯄꯥꯔ ꯀꯌꯥ ꯇꯥꯔꯦ ꯇꯥꯡ ꯑꯅꯤꯔ ꯀꯩꯅꯣꯝ ꯇꯥꯕꯅꯦ
ꯑ ꯇꯥꯅꯤ ꯑꯥ
ꯇꯥꯡ ꯑꯍꯨꯝꯗꯒꯤꯅ ꯑꯃꯨꯛ ꯁꯤꯀꯦꯟ ꯋꯤꯛꯇꯣ ꯃꯟꯗꯦ ꯇꯨꯔ ꯆꯠꯇꯣꯏꯅꯦꯗꯣ
ꯑꯥ
ꯑ ꯑꯗꯨꯗ ꯇꯥꯗꯣꯏꯕ ꯑꯩꯒꯤꯅ
ꯑꯣ
ꯇꯥꯡ ꯑꯍꯨꯝꯗꯒꯤ ꯃꯥꯄꯜ ꯐꯥꯎ ꯂꯩꯒꯅꯤ ꯑ ꯃꯠꯇ ꯃꯠꯇꯝꯔꯣ
ꯊꯕꯛꯁꯨ ꯆꯠꯄꯅ ꯅꯣꯡꯃꯗꯤ ꯄꯨꯡ ꯀꯌꯥ ꯀꯌꯥ ꯂꯥꯏꯔꯤꯛ ꯄꯥꯛꯒꯦ ꯑꯌꯥꯝꯕ
ꯌꯥꯝꯗ ꯑꯍꯨꯝ ꯑꯍꯨꯝ ꯃꯔꯤ ꯑꯃ ꯑꯌꯨꯛ ꯄꯥꯗ꯭ꯔꯒꯗꯤ ꯄꯨꯡ ꯑꯃ ꯑꯅꯤ ꯃꯉꯥꯏꯔꯦ
ꯑꯗꯨ ꯌꯥꯝ ꯀꯨꯏꯅ ꯐꯝ ꯉꯝꯗꯦꯅꯤ
ꯌꯥꯝ ꯀꯨꯏꯅ ꯄꯝ ꯉꯝꯗꯦ ꯆꯠ ꯈꯔꯃꯤꯅ ꯍꯜꯛꯄꯒꯁꯨ ꯑꯃꯨꯛ ꯇꯜꯂꯦꯗꯣ ꯋꯥꯕꯅꯤꯅ
ꯆꯥꯛ ꯏꯁꯤꯡ ꯍꯥꯏꯕ ꯑꯃꯁꯨ ꯂꯩ
ꯈꯪꯖꯕꯤ ꯃꯁꯥꯅ
ꯑꯗꯨꯅꯤ ꯏꯌꯥꯝꯕꯒꯤ ꯂꯩꯔꯤꯕ ꯏꯅꯥꯎ ꯅꯨꯄꯥꯁꯤꯡꯗꯨꯅ ꯒ꯭ꯌꯥꯟ ꯇꯥꯗꯅ ꯊꯣꯡꯒꯠꯄꯤꯔꯝꯕꯗꯤ ꯈꯔ ꯐꯕ
ꯑꯗꯨ ꯅꯤ ꯍꯌꯦꯡꯒ
ꯎꯅꯔꯒ ꯋꯥ ꯑꯝꯇꯪ ꯉꯥꯡꯅꯤꯡꯈ꯭ꯔꯦꯗ ꯑꯩꯕꯣ
ꯑꯆꯨꯝ ꯃꯩꯅꯦ ꯏꯌꯥꯝꯕꯁꯤ ꯐꯅꯕꯒꯤꯗꯃꯛꯇꯗꯅ ꯍꯌꯦꯡꯁꯦ ꯍꯦꯛꯇ ꯂꯥꯛꯑ ꯍꯦꯛꯇ ꯉꯥꯡꯒꯦ ꯍꯦꯛꯇ
ꯑꯃ ꯇꯤꯅꯣꯏ ꯅꯣꯏꯕꯗꯨꯅꯤꯕꯂ ꯂꯝ ꯌꯥꯝ ꯍꯦꯟꯂꯤꯖꯦ ꯑꯗꯨꯗꯤ ꯂꯥꯏꯔꯤꯛ ꯂꯥꯏꯁꯨꯁꯗ ꯑꯗꯨꯝ ꯋꯥꯈꯜꯁꯦ ꯂꯩꯔꯅꯤ ꯏꯌꯥꯝꯕꯁꯤ ꯅꯨꯄꯤ ꯑꯉꯥꯡꯒꯤ ꯋꯥꯈꯜ ꯑꯝꯇ ꯆꯪꯗ꯭ꯔꯦꯅꯦ
ꯑꯁ ꯅꯨꯄꯤ ꯑꯉꯥꯡꯒꯤ ꯃꯇꯝ ꯅꯠꯇꯦꯗ ꯃꯇꯝꯕꯨꯗꯤ ꯑꯣꯏꯕ ꯑꯩꯒꯤ ꯑꯣꯏꯅꯗꯤ ꯅꯠꯇꯕ ꯀꯣꯏꯗꯧ ꯍꯥꯏꯗ ꯊꯕꯛ ꯑꯃꯨꯛꯆꯇ ꯑꯃꯨꯛ ꯀꯩꯅꯣ ꯌꯨꯝ ꯇꯧꯕ ꯃꯇꯝꯗ ꯇꯠꯅꯤꯡꯉꯥꯏ ꯂꯩꯇꯦ
ꯑꯗꯨꯗꯤ ꯋꯥꯈꯜ ꯇꯥꯕ ꯏꯌꯥꯝꯕꯅꯤꯗꯅ
ꯎꯝ ꯅꯨꯄꯤ ꯑꯉꯥꯡ ꯀꯣꯏꯔꯦ ꯈꯜꯂꯣ ꯃꯇꯝ ꯄꯤꯗ꯭ꯔꯗꯤ ꯑꯃꯨꯛ ꯀꯨꯏꯅ ꯆꯠꯂꯣꯏ ꯃꯥ ꯃꯇꯝ ꯀꯥꯏꯗꯣꯛꯄꯤꯗ꯭ꯔꯗꯤ ꯑꯗꯨꯅ ꯀꯣꯏ
ꯑꯗꯨꯗꯤ ꯆꯥꯕ ꯊꯛꯄꯁꯦ ꯏꯌꯥꯝꯕ ꯊꯕꯛꯁꯨ ꯆꯠꯂꯅꯤꯅ ꯈꯔ ꯊꯨ ꯊꯨꯅ ꯊꯣꯡ ꯊꯥꯛꯇ꯭ꯔꯗꯤ ꯌꯥꯔꯝꯃꯔꯣꯏ
ꯎꯝ ꯇꯧꯔꯤꯅꯦ
ꯀꯩ ꯀꯃꯥꯏ ꯀꯃꯥꯏ ꯇꯧꯔꯤ ꯌꯥꯝ ꯊꯨꯕꯤ ꯄꯣꯠꯇ
ꯌꯥꯝ ꯊꯨꯕꯤ ꯄꯣꯠꯇ ꯍꯋꯥꯏ ꯀꯥꯝꯁꯟꯂꯒ
ꯑꯗꯨꯗꯤ ꯍꯥꯏꯗꯤ ꯑꯍꯥꯎꯕ ꯊꯣꯡꯕꯁꯦ ꯄꯥꯛ ꯆꯥꯗ꯭ꯔꯕ ꯍꯥꯏꯁꯤꯕ‌ꯣ
ꯑ ꯑ ꯑꯗꯨ ꯃꯣꯄꯗꯣꯡꯉ
ꯑ ꯏꯄꯥꯁꯤꯡꯗꯨꯕꯨ ꯀꯔꯤ ꯇꯧꯔꯒ ꯂꯩꯅꯣ ꯁꯤꯗ ꯑꯩꯅ ꯍꯥꯏꯅꯤꯡꯉ ꯑꯩꯅ ꯍꯥꯏꯕꯤꯨ ꯐꯠꯇꯦ ꯐꯠꯇꯦ ꯐꯠꯇꯦ
ꯀꯥꯏꯗ ꯀꯥꯏꯗ ꯀꯃꯥꯏꯅ ꯂꯩꯔꯤꯒꯦ ꯅꯕꯨ ꯀꯃꯥꯏ ꯀꯃꯥꯏꯅ ꯇꯧꯔꯤꯒꯦ ꯍꯧꯖꯤꯛꯀꯥꯟꯗ
ꯑꯩ ꯍꯧꯖꯤꯛ ꯀꯩꯅꯣꯔꯤꯌꯟꯗ ꯂꯩꯌꯦ ꯑꯩꯁꯤ ꯀꯩꯅꯣ ꯀꯣꯂꯦꯖꯀꯤ
ꯀꯩ ꯂꯝꯗ ꯂꯝ ꯑꯥ ꯉ ꯌꯦ ꯌꯥꯔꯦ
ꯀꯣꯂꯦꯖ ꯇꯧꯔꯤ ꯑꯗꯨꯗꯨꯒ ꯍꯧꯖꯤꯛ ꯑꯩ ꯁꯨꯝ ꯀꯝꯄ꯭ꯌꯨꯇꯔ ꯀꯣꯆꯤꯡ ꯑꯃꯁꯨꯡ ꯇꯧꯁꯜꯂꯛꯏ ꯗꯤꯄ꯭ꯂꯣꯃꯥ ꯁꯥꯔꯇꯤꯐꯤꯀꯦꯠꯀꯤ ꯍꯧꯕꯖꯦ ꯇꯨ ꯊꯥꯎꯖꯟ ꯇꯣꯏꯟ ꯇꯤ ꯐꯤꯐꯀꯤ ꯖꯨꯂꯥꯏꯗꯒꯤ ꯍꯧꯕꯅꯦ ꯕꯦꯠꯁꯁꯦ ꯑꯗꯨꯗꯨꯒ ꯇ꯭ꯋꯦꯟꯇꯤ ꯁꯤꯛꯁꯀꯤ ꯖꯨꯟꯗ ꯂꯣꯏꯒꯗꯕ ꯊꯥ ꯑꯅꯤ ꯈꯛꯇꯪꯗꯤ ꯉꯥꯏꯔꯤꯕ ꯁ꯭ꯀꯣꯂꯔꯁꯤꯐ ꯀꯩꯅꯣꯒ ꯀꯣꯆꯤꯡ ꯀ꯭ꯂꯥꯁꯀ ꯆꯠꯇ ꯀꯨꯏꯔꯦꯗ
ꯑ ꯏꯟꯇꯔꯅꯦꯠ ꯊꯤꯡꯒꯤꯕꯗꯨꯕꯨ ꯀꯃꯥꯏ ꯀꯃꯥꯏ ꯃꯇꯝ ꯂꯦꯟꯂꯤꯕ ꯅꯣꯏꯅ
ꯃꯇꯝ ꯂꯦꯟꯕꯖꯦ ꯑꯌꯨꯛꯁꯦ ꯑꯈꯣꯏꯒꯤ ꯅꯨꯃꯤꯗꯥꯡꯁꯤ ꯑꯃ ꯈꯔ ꯊꯦꯡꯅ ꯇꯨꯝꯃꯅꯤ
ꯎꯝ
ꯑꯗꯨꯒ ꯑꯌꯨꯛꯁꯦ ꯍꯦꯛ ꯃꯤꯀꯞ ꯊꯣꯛꯂꯛꯑꯗꯤ ꯑꯗꯨꯝ ꯍꯧꯒꯠꯂꯛ ꯊꯣꯛꯑꯦ ꯑꯗꯨꯗꯨꯒ ꯆꯥꯛ ꯏꯁꯤꯡ ꯊꯣꯡꯗꯅ ꯈꯣꯠꯇꯅ ꯥꯂꯥꯏꯔꯤꯛ ꯌꯦꯡꯕ ꯌꯥꯔꯒꯅ ꯌꯦꯡꯉꯝꯃꯅꯤ ꯌꯦꯡꯗ꯭ꯔꯅ ꯇꯣꯛꯑꯦ ꯐꯣꯟ ꯃꯦꯠ ꯂꯩꯔꯅꯤ ꯑꯗꯨ ꯅꯠꯇ꯭ꯔꯒꯅ ꯈꯔ ꯆꯥ ꯑꯃꯨꯛ ꯑꯗꯩ ꯐ ꯑꯗꯩ ꯑꯃꯨꯛ ꯇꯨꯝ ꯏꯐꯨꯠꯀꯤ ꯃꯋꯣꯡ ꯁꯥꯟꯅ ꯑꯗꯒꯤ ꯂꯝꯖꯦꯟ ꯑꯃꯨꯛ ꯆꯦꯜꯂꯨꯅꯤ ꯍꯜꯂꯛꯀꯅꯤ ꯏꯔꯨ ꯊꯣꯛꯣꯛꯀꯅꯤ ꯆꯥꯛ ꯏꯁꯤꯡ ꯊꯥꯒꯠꯀꯅꯤ ꯑꯃꯨꯛ ꯆꯥꯅꯤ ꯆꯥꯛ ꯆꯥ ꯇꯣꯛꯑ ꯀꯣꯜꯂꯤꯛ ꯑꯃꯨꯛ ꯐꯦꯡ ꯑꯗꯒꯤ ꯃꯌꯥꯝ ꯍꯧꯍꯥꯎ ꯇꯧꯗꯨꯅ ꯒꯦꯝ ꯑꯃꯨ ꯁꯥꯟꯅ ꯑꯗꯩ ꯒꯦꯝ ꯁꯥ ꯑꯩꯅ ꯄꯨꯟꯁꯤ ꯁꯨꯃꯥꯏꯅ ꯈꯔ ꯍꯣꯠꯅꯗ꯭ꯔꯒꯗꯤ ꯈꯔ ꯏꯁꯇ꯭ꯔꯒꯜ ꯇꯧꯗ꯭ꯔꯗꯤ ꯃꯥꯏ ꯄꯥꯛ ꯑꯣꯏꯅ ꯈꯜꯂꯛ
ꯏꯌꯥꯝꯕꯗꯤ ꯍꯛꯆꯥꯡꯗꯤ ꯁꯣꯛꯄ ꯁꯣꯛꯇꯦꯅꯦ ꯏꯌꯥꯝꯕ ꯊꯕꯛꯁꯨ ꯆꯠ ꯑꯃꯖꯨ ꯆꯧ ꯍꯋꯥꯏ ꯉꯥꯛꯇꯥ ꯆꯥꯏꯗꯨꯕ‌ꯣ
ꯈꯪꯗꯔꯦꯗ ꯇꯧꯔꯤꯖꯦ
ꯁꯥ ꯁꯟ ꯈꯔꯁꯨ ꯆꯥ ꯈꯣꯠꯇꯧꯅꯦ ꯏꯌꯥꯝꯕ
ꯎꯝ
ꯑꯗꯨꯋꯥꯏꯗꯒꯥꯗꯤ ꯀꯌꯥ ꯀꯌꯥ ꯄꯤꯅꯒꯦꯅ ꯁꯥ ꯁꯟꯁꯤꯕꯣ
ꯐꯔꯦ ꯐꯔꯦ ꯑꯗꯨꯗꯤ ꯊꯝꯃꯒꯦ ꯊꯝꯃꯒꯦ